ꯍꯜꯂꯣ
ꯑꯥ ꯀꯧꯔꯛꯀꯅꯤ ꯇꯨꯝꯕꯒ ꯌꯥ ꯅꯇꯩꯕꯒ ꯋꯥꯔꯤ ꯁꯥꯟꯅꯧꯋꯣ
ꯌꯥꯔꯣꯢ ꯀꯣ ꯑꯣ
ꯍꯨꯖꯤꯛꯁꯦ ꯋꯥꯏꯟ ꯆꯠꯈꯤꯕ꯭ꯔꯥꯅꯦ
ꯃꯥꯒꯤꯗꯅ ꯑꯩꯅ ꯋꯥꯔꯤꯒ ꯄꯨꯊꯣꯛꯄꯤꯗ ꯁꯥꯟꯅꯕꯤꯔꯦ ꯑꯗꯨꯒ
ꯀꯔꯤ ꯁꯨꯝ ꯋꯥꯔꯤꯕꯨ ꯁꯨꯏꯒꯦ ꯑꯩꯅ ꯄꯨꯡ ꯑꯃ ꯉꯥꯡꯉ ꯐꯟ ꯃꯌꯥꯢ ꯀꯥꯏꯊꯣꯛꯑ ꯍꯤꯡꯉꯟꯗꯤ ꯇꯥꯔ ꯂꯩꯔꯒ
ꯀꯥꯢꯗꯒꯤꯅꯣ
ꯇꯨꯃꯦ ꯇꯨꯝꯃꯒꯦ ꯇꯨꯝꯃꯒꯦ ꯗ ꯌꯥꯝ ꯑꯍꯤꯡꯒꯤ ꯄꯨꯡ ꯃꯔꯤ ꯇꯥꯔꯦ ꯑꯍꯤꯡꯒꯤ ꯄꯨꯡ ꯃꯔꯤꯁꯤꯗ ꯁꯦꯟ ꯇꯥꯟꯅꯕꯅꯤ ꯍꯥꯏꯗꯨꯅ ꯃꯥꯅ ꯐꯣꯟ ꯇꯧꯔꯛꯏꯁꯤꯕꯨ ꯁꯤꯕꯨ ꯍꯧꯅꯔꯤꯕ꯭ꯔꯥꯕ ꯄꯨꯡ ꯃꯔꯤ ꯑꯁꯤꯗ ꯃꯤ ꯍꯧꯗꯣꯛꯑꯒ ꯍꯣꯏ ꯐꯖꯔꯝꯃꯅꯤ ꯌꯣꯃꯩ ꯆꯔꯥ ꯅ ꯁꯛꯇꯨꯅ ꯑꯁ ꯆꯔꯥꯢ ꯍꯥꯃꯦꯟꯅ ꯃꯤ ꯃꯌꯥꯝ ꯑꯃ ꯑꯣꯔꯦ ꯑꯁ ꯑꯩ ꯇꯥꯏ ꯑꯣꯔꯤꯖꯤꯅꯦꯜꯅ ꯑꯩꯅ ꯃꯣꯏ ꯏꯟꯁꯇꯥꯒ꯭ꯔꯥꯝꯒꯤ ꯍꯥꯏꯗꯤ ꯑꯃ ꯁꯨꯃꯥꯏꯅ ꯀꯂꯔꯗꯣ ꯍꯥꯏꯗꯤ ꯐꯣꯇꯣꯒꯤ ꯀꯂꯔꯗꯣ ꯁꯨꯝ ꯆꯤꯡꯉ ꯆꯤꯡꯉ ꯌꯦꯡꯉꯅꯤ ꯍꯣꯏ ꯀꯦ ꯑꯃ ꯀꯩꯅꯣꯗꯣ ꯐꯖꯒꯨꯝꯇꯧ ꯍꯥꯏꯇꯥꯔꯦ ꯃꯁꯥꯗꯣ ꯌꯥꯝ ꯅꯥꯥꯟꯕ ꯇꯧ ꯃꯆꯨꯗꯤ ꯅꯥꯟꯕ ꯑꯗꯣ ꯑꯩ ꯁꯛꯇꯨꯗ ꯑꯃ ꯌꯦꯡꯉ ꯃꯥ ꯃꯁꯥꯒꯤ ꯑꯩ ꯈꯔ ꯍꯥꯏꯗꯤ ꯃꯥꯏꯔꯣ ꯑꯃ ꯃꯥ ꯁꯨꯝ ꯁꯤꯠ ꯅꯥꯟꯂꯛ ꯀꯩꯅꯣꯗꯣ ꯂꯩꯕꯔꯣ ꯑ ꯂꯣꯍꯔꯒꯤ ꯏꯐꯤꯂꯤꯞꯇꯣ ꯍꯥꯢꯗꯤ ꯃꯆꯨꯔꯣ ꯍꯥꯞꯆꯂꯀꯥꯟꯗ ꯑꯥꯍ ꯉꯧꯊꯣꯛꯑꯒ ꯉꯥꯡꯂꯤ ꯉꯥꯡꯂꯤ ꯇꯧꯔꯣ ꯃꯥꯏꯔꯣ ꯉꯥꯡꯂꯤ ꯉꯥꯡꯂꯤ ꯗꯣ ꯅꯨꯡꯇꯤ ꯋꯥꯥꯟꯕ ꯌꯥꯍꯣꯡꯉꯨ ꯍꯥꯏꯔꯒ ꯈꯪꯗꯦ ꯑꯌꯨꯛ ꯋꯥꯈꯟꯗ ꯑꯗꯨ ꯋꯥ ꯍꯥꯏꯔꯝꯂꯦ ꯑꯗꯣ ꯍꯥꯟꯅꯗꯤ ꯑ ꯑꯍꯥꯟꯕꯩ ꯅꯍꯥꯟꯋꯥꯏ ꯊꯥꯒꯠꯂꯝꯗꯥꯏꯅꯦ ꯖꯤꯛ ꯑꯔꯤꯗꯨ ꯌꯥꯝ ꯀꯥ ꯍꯦꯟꯅ ꯈꯟꯒꯤꯗꯦꯕ ꯍꯥꯏꯗꯤ ꯗꯤ ꯑꯃ ꯃꯆꯨꯗꯨ ꯈꯛꯇ ꯐꯖꯕꯩ ꯑꯣꯏꯅ ꯑꯗꯨꯝ ꯈꯟꯒꯤꯕ ꯍꯥꯏ ꯇꯥꯔꯦ ꯑꯗꯣ ꯑꯍꯣꯏ ꯁꯨꯝ ꯁꯨꯝ ꯌꯦꯡꯖꯤꯜꯂꯛꯑꯀꯥꯟ ꯀꯩꯅꯣ ꯗꯣꯛꯇꯔ ꯍꯣꯏ ꯂꯥꯛꯑꯕꯣ ꯑꯗꯣ ꯑꯩꯒꯤ ꯑꯣꯔꯤꯖꯤꯅꯦꯟ ꯗꯨ ꯅꯠꯇꯦ ꯗꯥꯏꯔꯦꯛ ꯍꯧꯖꯤꯛ ꯊꯥꯒꯠꯂꯤꯗꯨꯅꯥ ꯑꯣꯔꯤꯖꯤꯅꯦꯜꯗꯨꯅꯦꯕ ꯑꯗꯣ ꯑꯣꯔꯤꯖꯤꯅꯦꯜꯒꯤꯗꯨꯗꯗꯤ ꯀꯅꯣ ꯇꯧꯗꯕꯅꯦꯕꯥ ꯀꯦ ꯀꯦ ꯑꯩ ꯃꯥꯏꯗꯨ ꯉꯥꯡꯖꯤꯟꯕꯩ ꯈꯣꯠ ꯆꯤꯟꯕꯤ ꯑꯗꯨꯝ ꯏꯄꯦꯛꯇ ꯑꯝꯕꯣꯛ ꯌꯥꯎꯗꯕꯅꯤꯅ ꯌꯨꯝ ꯐꯖꯥꯕꯅꯦꯕꯥ ꯑꯗꯩ
ꯀꯩꯅꯣ ꯃꯊꯥꯅ ꯃꯊꯥ ꯁꯔꯛꯇꯣꯔꯒ ꯀꯥꯆꯤꯟ ꯀꯣꯏꯌꯥ ꯌꯧꯋꯦ
ꯑꯣ ꯑꯣ ꯊꯥꯒꯠꯀꯦꯔꯥ ꯊꯥꯒꯠꯂꯣꯏꯔ ꯊꯥꯒꯠꯀꯦ ꯍꯥꯏꯒꯦꯔꯥ ꯊꯥꯒꯠꯂꯣꯏ ꯍꯥꯏꯒꯦꯔꯥ ꯍꯥꯏꯗꯤ ꯑꯩꯈꯣꯏ ꯍꯧꯖꯤꯛ ꯑꯦ ꯀꯦꯅꯤ ꯀꯅꯣ ꯒꯤ ꯅꯨꯄꯤ ꯃꯈꯩ ꯍꯧꯖꯤꯛ ꯀꯟꯅ ꯀꯟꯇꯦꯛ ꯇꯧꯅꯔꯤꯕꯅꯤꯅꯥ ꯍꯥꯏꯗꯤ ꯑꯩ ꯍꯣꯃꯣ ꯃꯥꯟꯟꯕꯗꯣ ꯑꯣ ꯑꯃꯨꯛ ꯎꯔꯗꯤꯅꯦ ꯎꯕꯗꯤ ꯃꯌꯥꯝ ꯎꯔꯝꯃꯅꯤ ꯑꯗꯣ ꯈꯔ ꯄꯣꯁ ꯇꯥꯕꯅꯦ ꯍꯥꯏꯕ ꯑꯩꯅ ꯌꯦꯡꯍꯜꯂꯒꯦꯅ ꯑꯗꯨꯏ ꯊꯥꯒꯠꯄꯅꯤꯗꯥ ꯃꯃꯥꯡꯗꯤ ꯀꯩꯝ ꯈꯜꯂꯝꯗꯕꯥ ꯍꯧꯖꯤꯛꯀꯥꯟꯗꯤ ꯀ ꯀꯟꯇꯦꯛꯁꯤ ꯌꯥꯝ ꯂꯩꯔꯝꯅꯤꯅ ꯑꯁ ꯁꯤꯗꯤ ꯌꯥꯔꯣꯏꯅꯥ
ꯅꯥꯆꯤꯟꯗꯣ ꯊꯨꯒꯥꯏꯔꯅꯤ ꯑꯦꯁ ꯑꯦꯁ ꯁꯤꯒꯤꯗꯣ ꯀ ꯂꯥꯏꯔꯤꯛꯇꯣ ꯐꯅ ꯄꯥꯎ ꯑꯗꯨꯗꯥ ꯅꯨꯄꯤ ꯑꯗꯥ ꯑꯗꯥ ꯇꯧꯗꯅ ꯏꯁ ꯄꯤꯛ ꯕꯦꯕꯤꯑꯦꯒꯥꯏꯅ ꯅꯆꯤꯟꯗꯨ ꯆꯥꯎꯈꯠꯂꯒꯅꯦꯕ
ꯄꯤꯛꯂꯤꯕꯒꯤ ꯑꯃꯥ ꯃꯣꯛꯀꯥ ꯊꯥꯒꯠꯂꯤꯒꯦ ꯑꯩꯗꯤ ꯁꯝ ꯁꯥꯡꯕꯩ ꯑꯃ ꯁꯝꯇꯦꯟꯕꯩ ꯑꯃ ꯁꯝ ꯃꯦꯗꯤꯝ ꯁꯥꯡꯕꯩ ꯑꯃꯒ ꯑꯃꯨꯛ ꯊꯥꯒꯠꯂꯑꯅꯤ ꯑꯩ
ꯑꯕꯦ ꯑꯕꯦꯗꯒꯤ ꯍꯦꯜꯂꯛꯇꯧꯔꯦ ꯀꯃꯥꯏ ꯇꯧꯅꯤ ꯅꯪ
ꯑꯁ ꯉꯍꯥꯟ ꯑꯩ ꯑꯩ ꯅꯍꯥꯟ ꯑꯃ ꯏꯁꯩ ꯑꯃꯥ ꯎꯗ ꯆꯂꯥ ꯗꯨ ꯈꯪꯕ꯭ꯔꯥ ꯀꯩꯅꯣꯗꯣ ꯀ꯭ꯌꯥ ꯀꯍꯣ ꯃꯦ ꯇꯨꯝ ꯕꯀꯣ ꯖꯇꯥꯗꯨ ꯇꯧꯕ ꯏꯁꯩꯗꯨ ꯈꯪꯕ꯭ꯔꯥ
ꯈꯪꯗꯦ
ꯈꯥꯡꯉꯣꯏ ꯅꯪ ꯑꯗꯨꯏ ꯏꯁꯩꯗꯣ ꯑꯩ ꯅꯍꯥꯟ ꯁꯛꯄꯩ ꯑꯃ ꯔꯦꯀꯣꯔꯗ ꯑꯩ ꯊꯥꯔꯛꯀꯦ ꯔꯦꯀꯣꯔꯗ ꯇꯧꯔꯀ ꯌꯥꯎꯔꯤ ꯍꯧꯖꯤꯛꯁꯨ ꯑꯩ ꯑꯗꯨꯏ ꯏꯁꯥꯗ ꯈꯤꯇꯪ ꯏꯁꯥꯗ ꯌꯧꯗꯒꯨꯝ ꯇꯧꯕ ꯍꯥꯏꯇꯥꯔꯦ ꯑꯗꯩ ꯊꯒꯠꯇꯧ ꯇꯜꯂꯕꯥ ꯑꯗꯣ ꯑꯗꯨꯏ ꯚꯤꯗꯤꯑꯣꯗꯨꯗ ꯄꯣꯁ ꯌꯥꯝ ꯇꯥꯕ ꯍꯥꯏꯇꯥꯔꯦ ꯑꯩꯗꯣ ꯑꯗꯨ ꯈꯣꯟꯗꯨ ꯈꯤꯇꯪ ꯌꯥꯅ ꯄꯦꯟꯖꯗ꯭ꯔꯕꯥ
ꯄꯣꯁ ꯇꯥꯔꯗꯤ ꯊꯒꯠꯂꯣ ꯀꯩꯅꯣ
ꯑꯦ ꯁꯛꯄꯨꯗꯤ ꯄꯣꯁ ꯇꯥꯕ ꯑꯩꯅ ꯍꯥꯏꯗꯤ ꯈꯣꯟꯒꯤꯗꯣ ꯈꯤꯇꯪ ꯄꯣꯁꯇꯥꯕ ꯋꯥꯠꯄ ꯍꯥꯏ ꯇꯥꯔꯦ
ꯑꯗꯨ ꯑꯗꯨ ꯑꯃꯨꯛꯀ ꯑꯃꯨꯛ ꯁꯛꯑ ꯂꯣꯏꯔꯦ ꯀꯩ ꯑꯗꯨꯗꯤ
ꯎꯗ ꯑꯃꯨꯛꯀ ꯇꯥꯒꯤꯗ꯭ꯔꯅ ꯍꯟꯖꯤꯟ ꯍꯟꯖꯤꯟ ꯇꯥꯔꯛꯇꯅ ꯗꯩꯗꯤ
ꯑꯗꯨ ꯃꯌꯥꯝ ꯁꯛꯅꯤꯒꯦ ꯑꯗꯩ ꯐꯖꯕ ꯈꯟꯕꯤꯒꯦ
ꯑꯁ ꯅꯥꯟ ꯑꯩ ꯏꯁꯩ ꯏꯁꯩ ꯁꯛꯄꯖꯦ ꯑꯁ ꯃꯤ ꯂꯩ ꯇꯥꯔꯗꯤ ꯏꯁꯩꯖꯦ ꯁꯛꯇꯣꯛꯄ ꯁꯨꯡꯉꯝ ꯉꯝꯗꯦꯅꯦ ꯁꯨꯃꯥꯏ ꯏꯊꯟ ꯂꯩꯗꯥꯕ ꯑꯗꯨꯏ ꯇꯥꯔꯗꯤ ꯋꯥꯔꯨꯅꯨ ꯍꯥꯏꯗꯤ ꯄꯨꯔꯥ ꯍꯥꯏꯗꯤ ꯏꯁ ꯂꯥꯎꯠꯅ ꯐ꯭ꯔꯤꯗꯝꯗ ꯁꯛꯄꯗꯣ ꯑꯃꯥꯏꯅ ꯃꯤ ꯍꯦꯛ ꯂꯩꯇꯥꯔꯗꯤ ꯁꯛꯑꯦ
ꯑꯗꯣ ꯑꯩꯅ ꯍꯥꯏꯗꯤꯅꯦ ꯑꯗꯨꯝꯕꯗꯣ ꯍꯩꯒꯦ ꯏꯀꯥꯏꯕꯗꯤ ꯈꯔ ꯈꯪꯒꯅꯣ ꯁꯤ
ꯑꯥ ꯑꯗꯨ ꯏꯀꯥꯏꯕ ꯈꯪꯒꯅꯨ ꯌꯥꯗꯕ ꯍꯦꯛꯇ ꯏꯀꯥꯏꯕ ꯍꯦꯛꯇ ꯏꯀꯥꯏꯕ
ꯍꯥꯏꯗꯤ ꯑꯩ ꯁꯤꯗ ꯂꯩꯃꯤꯟꯅꯕ ꯏꯃꯥꯟꯅꯕꯗꯣ
ꯎꯝ
ꯃꯥ ꯏꯁꯩ ꯁꯛꯄ ꯍꯩꯌꯦꯕꯀꯣ ꯍꯥꯏꯗꯤ ꯃꯈꯣꯟꯗ ꯑꯗꯨꯝ ꯐꯖꯩꯑꯌꯦꯕ ꯑꯗꯣ ꯃꯥꯁꯣ ꯑꯗꯨꯝ ꯇꯥꯅꯤꯡꯉꯛꯇꯕꯁꯨ ꯌꯥꯎꯋꯦꯕ ꯇꯥꯕ ꯑꯗꯨꯝ ꯁꯪꯃꯜꯂꯀꯥꯟꯗ ꯑꯗꯨ ꯑꯣꯏꯇꯥꯔꯁꯨ ꯑꯗꯨꯝ ꯁꯛꯑꯦ ꯃꯥꯁꯨ ꯑꯗꯨꯝ ꯍꯥꯏꯗꯤ ꯃꯤꯅ ꯃꯥꯁꯨ ꯈꯪꯉꯝꯅꯦꯕ ꯑꯗꯨꯝ ꯇꯥꯅꯤꯡꯅꯤ ꯇꯥꯅꯤꯡ ꯅꯣꯏꯗ ꯑꯗꯨ ꯑꯣꯏꯇꯥꯔꯁꯨ ꯃꯥꯗꯣ ꯍꯥꯏꯗꯤ ꯀꯩ ꯍꯥꯏꯅꯤ ꯑꯩꯗꯣ ꯍꯩ ꯍꯧꯔꯒ ꯃꯁꯅꯥ ꯑꯗꯨꯅ ꯑꯗꯨꯝꯕꯗꯨ ꯀꯩꯁꯨ ꯀꯥꯏꯗꯦꯅ ꯈꯜꯂꯦꯕ
ꯑꯗꯨ ꯁꯛꯄ ꯑꯗꯨ ꯐꯅꯌꯥꯝꯟꯗꯣ ꯍꯥꯏꯒꯠꯂꯦꯕ ꯑꯩꯅ ꯎꯕꯗ ꯍꯥꯟꯅ ꯂꯩꯔꯝꯕ ꯏꯁꯩ ꯁꯛꯄꯒꯤ ꯏꯇꯤ ꯅꯤꯌꯣꯝ ꯑꯃꯗꯒꯤ ꯁꯤ ꯃꯥꯟꯕ ꯈꯣꯟꯖꯦꯜ ꯈꯣꯟꯖꯦꯜꯁꯨ ꯁꯣ ꯁꯛꯑꯦ ꯐꯔꯛꯀ
ꯍꯧꯖꯤꯇꯤ ꯐꯅ꯭ꯌꯥꯝ ꯗꯤ ꯐꯖꯔꯝꯅꯦ
ꯇꯦꯡꯕꯣ
ꯑꯔꯤꯖꯤꯠ ꯀ ꯃꯥꯅꯒꯦ ꯇꯧꯔꯛꯇ꯭ꯔꯣꯅꯦ ꯑꯔꯤꯖꯤꯠꯀꯤ ꯑꯃꯥꯏꯅ ꯆꯤꯡꯕ ꯉꯝꯗꯕ ꯋꯥ ꯈꯛꯇꯅꯦ
ꯆꯤꯡ ꯍꯧꯖꯤꯛꯀꯤꯗ ꯉꯝꯗ꯭ꯔꯦꯕ ꯑꯩ
ꯆꯤꯡꯕꯩꯗꯤ ꯑꯩꯉꯣꯟꯗ ꯑꯩꯉꯣꯟꯗ ꯍꯪꯉꯛꯑꯣ ꯀꯃꯥꯏꯅ ꯆꯤꯡꯅꯦ
ꯑꯈꯣꯏꯒꯤ ꯑꯈꯣꯏꯗꯤ ꯀꯔꯥꯏꯗꯩ ꯍꯞꯇ ꯑꯝꯗꯤ ꯊꯥ ꯇꯪꯈꯥꯏ ꯅꯍꯋꯥꯏ ꯌꯥꯝ ꯀꯧ ꯑꯁ ꯍꯖꯤꯛꯇꯤ ꯁꯨꯝ ꯖꯨꯝ ꯖꯨꯝ ꯖꯨꯝ ꯍꯟꯗꯒ꯭ꯔꯦ ꯅ ꯑꯩꯈꯣꯏ ꯆꯦ ꯍꯣꯏ ꯂꯩꯇꯔꯤꯉꯩꯗ ꯑ ꯗꯅ ꯏꯁꯩ ꯑꯝꯇ ꯔꯦꯀꯣꯔꯠ ꯇꯧꯍꯧꯒꯦ ꯇꯧꯅꯦ ꯉꯁꯥꯏ ꯉꯥꯛꯇꯪ ꯀꯣꯝꯃꯝꯃꯦ ꯇꯣꯛꯈ꯭ꯔꯦ ꯆꯥꯛ ꯂꯥꯝꯃꯜꯂꯗꯨꯁꯨ ꯀꯗꯤ ꯅ ꯀꯅꯣ ꯆꯥꯇꯣꯑꯦ
ꯅꯪ ꯌꯥꯝꯅ ꯅꯩꯕꯩꯋꯥꯅꯤꯅꯦ
ꯑꯩ ꯑꯥ ꯂꯝꯆꯦꯟ ꯃ ꯋꯥꯎꯑꯣꯔ
ꯍꯌꯦꯡ ꯅꯣꯏ ꯏꯆꯦ ꯆꯥ ꯂꯥꯛꯑꯀꯥꯟ ꯅꯪ ꯇꯨꯝꯃꯒ ꯂꯩꯔꯝꯃꯗꯤ ꯀꯃꯥꯏ ꯇꯧꯅꯤ
ꯑꯥ ꯅꯨꯡꯗꯥꯡ ꯋꯥꯏꯔꯝ ꯌꯧꯔꯛꯀꯅꯤ
ꯑꯣ ꯑꯗꯨꯏꯔ ꯅꯪ
ꯑꯗꯒꯤ ꯑꯩꯅ ꯈꯤꯇꯪ
ꯍꯁ ꯑꯩꯁꯨ ꯀ꯭ꯂꯥꯁꯁꯦ ꯐꯟꯅ ꯅꯨꯡꯇꯤ ꯆꯠꯆꯔꯝꯕꯅꯦ ꯑꯗꯩ ꯅ ꯃꯔꯛ ꯑꯃ ꯑꯃꯅꯤ ꯂꯦꯞꯄꯨꯔꯦ
ꯑꯁ ꯅꯍꯥꯟ ꯅꯨꯡ ꯅꯨꯡꯊꯤꯜ ꯅꯨꯡꯊꯤꯜꯂ ꯀꯩꯅꯣꯝ ꯅꯥꯏ ꯌꯥꯔꯦꯅ ꯅꯨꯡꯗꯥꯡ ꯄꯨꯡ ꯀꯌꯥ ꯊꯥꯟꯒ꯭ꯔꯦ ꯍꯧꯖꯤꯛꯀꯥꯟꯖꯦ
ꯇꯧ ꯇꯧ ꯆꯦꯟꯕ ꯆꯣꯡꯕ ꯇꯧꯕ ꯑꯗꯨꯃꯥꯏ ꯇꯧ ꯍꯥꯏꯗꯨꯗꯤ
ꯃꯣꯏꯁꯤ ꯃꯤ ꯀꯨꯟ ꯅꯪ ꯃꯤ ꯀꯨꯟ ꯑꯦ ꯀꯦꯅꯣ ꯅꯪ ꯐꯣꯟ ꯃꯤ ꯀꯨꯟ ꯇꯧꯔꯗꯥꯏꯅꯦ
ꯐꯔꯦꯅꯦ
ꯐꯣꯟ ꯃꯤ ꯀꯨꯟ ꯇꯧꯔꯦꯗꯥꯏꯅꯦ
ꯀꯅꯥꯒ ꯑꯩ ꯀꯅꯔꯥ ꯇꯧꯔꯒꯦꯗ
ꯀꯦ ꯀꯦ ꯃꯨꯗꯥꯎ
ꯅꯪ ꯆꯥꯟꯗꯤꯒꯔ ꯆꯠꯂꯔꯣꯏꯗ꯭ꯔꯣ
ꯆꯠꯂꯔꯣꯏ
ꯁꯦꯡꯕ
ꯎꯝ
ꯅꯪ ꯁ꯭ꯕꯖꯦꯛ ꯂꯣꯏ ꯄꯥꯁ ꯇꯧꯔꯕꯣ
ꯑꯗꯨ ꯌꯥꯝ ꯅꯥꯝꯃ
ꯑꯣ ꯑꯃꯅ ꯑꯃꯅ ꯂꯣꯏꯔꯝꯗ꯭ꯔꯣ
ꯌꯥꯝ ꯐꯔꯦ
ꯐꯕ꯭ꯔꯥ
ꯑꯥ
ꯌꯥꯝꯅ
ꯏꯁ ꯒ꯭ꯔꯦꯖꯦꯁꯟ ꯂꯣꯏꯖꯤꯟꯕ ꯍꯥꯏꯖꯦ ꯌꯥꯝ ꯐꯒ꯭ꯔ ꯄꯣꯠꯅꯤ ꯀꯩꯅꯣ
ꯀꯞꯅꯤꯡꯉꯦ
ꯍꯨꯖꯤꯛ ꯃꯨꯛ ꯆꯥꯛ ꯆꯥꯗꯣꯏꯕ ꯑꯩꯖꯨ ꯑꯆꯥꯄꯣꯠꯄꯨꯗꯤ ꯂꯩꯔꯨꯔꯦ
ꯗꯨꯀꯥꯟ ꯑ ꯑꯗꯩ ꯅꯨꯡꯗꯥꯥꯡ ꯇꯨꯝꯃꯦ ꯑꯗꯩ ꯆꯥꯛ ꯇꯨꯖꯨ ꯐꯖꯅ ꯍꯥꯏꯗꯤ ꯑꯌꯨꯛ ꯑꯌꯨꯛ ꯆꯥꯛ ꯆꯥꯏ ꯅꯨꯡꯗꯥꯡꯋꯥꯏꯔꯝ ꯆꯥꯗꯦ ꯑꯩ ꯑꯗꯨꯅ ꯍꯥꯏꯗꯤ ꯂꯥꯝꯃꯛꯇꯦꯕ ꯀꯔꯥꯏ ꯉꯁꯥꯏ ꯑꯌꯨꯛꯀꯤ ꯑꯣꯏꯅ ꯑꯣꯠ ꯆꯥꯔꯦ
ꯉꯔꯥꯡ ꯅꯨꯡꯊꯤꯟꯀ ꯆꯥꯛꯀ ꯑꯌꯨꯛꯀ ꯆꯥꯛꯆꯕ ꯅꯇꯦꯅ ꯑꯌꯨꯛ ꯑꯌꯨꯛꯀꯤ ꯑꯣꯏꯅ ꯅꯨꯡꯗꯥꯡꯋꯥꯏꯔꯝ ꯇꯥꯔꯦ ꯂꯣꯏꯔꯦ ꯥꯅꯨꯡꯗꯥꯡ
ꯑꯣ ꯃꯇꯝ ꯌꯧꯔꯦ ꯊꯝꯃꯒꯦ
ꯋꯥꯏꯇ ꯑꯃ
ꯎꯝ ꯇꯨꯝꯃꯣ ꯇꯨꯝꯃꯣ ꯍꯌꯦꯡ ꯆꯠꯅꯕ
ꯐꯔꯦ ꯐꯔꯦ ꯊꯝꯃꯦꯀꯣ ꯒꯨꯅꯥꯏ ꯒꯨꯅꯥꯏ